ꯂꯣ
ꯎꯝ
ꯇꯥꯕ꯭ꯔꯣ
ꯇꯥꯏ ꯅꯨꯡꯉꯥꯏꯕ꯭ꯔꯣ
ꯇꯥꯕ꯭ꯔꯣ
ꯇꯥꯏꯌꯦ ꯇꯥꯗ꯭ꯔꯤꯕꯣ
ꯐꯦ ꯆꯥꯛ ꯆꯥꯔꯕꯣ
ꯑꯌꯨꯛꯀꯤꯔꯣ
ꯍꯣꯏ
ꯑꯦ ꯑꯌꯨꯛꯀꯤꯗꯤ ꯅꯨꯡꯊꯤꯜꯒꯤ ꯑꯃꯨꯛ ꯂꯥꯝꯒꯦꯗꯧꯔꯦ
ꯀꯣꯜ ꯂꯥꯞꯅ ꯊꯝꯕ꯭ꯔꯣ ꯀꯔꯤꯔꯣ ꯅꯪꯒꯤ ꯐꯣꯟꯁꯦ ꯌꯥꯝ ꯅꯦꯝꯅ ꯇꯥꯌꯦꯅ
ꯇꯥꯗ꯭ꯔꯤꯕꯣ
ꯇꯥꯏ ꯇꯥꯕꯨꯗꯤ ꯇꯥꯏꯌꯦ ꯀꯣꯜ ꯂꯥꯞꯅ ꯊꯝꯕ꯭ꯔꯥ ꯍꯥꯏꯕꯅꯤ
ꯂꯥꯞꯅ ꯊꯝꯗꯦꯗ
ꯎꯝ
ꯅꯣꯏꯗꯤ ꯆꯥꯔꯕꯣ
ꯆꯥꯗ꯭ꯔꯤꯌꯦ ꯆꯥꯛ ꯂꯥꯛꯇ꯭ꯔꯤꯌꯦ ꯉꯁꯤꯒꯤꯁꯦ
ꯑꯌꯨꯛꯀꯤ ꯍꯨꯖꯤꯛꯐꯥꯎ ꯆꯥꯗ꯭ꯔꯤ
ꯎꯝꯍꯣꯏ
ꯎꯝ ꯑꯩꯈꯣꯏꯗꯤ ꯅꯨꯡꯊꯤꯟꯒꯤ ꯑꯣꯛ ꯁꯥꯥ ꯊꯣꯡꯒꯦ ꯇꯧꯔꯦ ꯈꯨꯟꯗꯥ ꯑꯣꯛ ꯑꯣꯛꯇꯣ ꯀꯩꯅꯣ ꯇꯧꯕ ꯎꯕ꯭ꯔꯥ
ꯈꯪꯉꯦ ꯄꯥꯎꯗꯤ ꯇꯥꯏꯌꯦ ꯍꯧꯒꯥꯅꯤꯍꯦ
ꯍꯥꯎꯕꯅꯦ
ꯑꯩꯈꯣꯏꯅꯤꯁꯨ ꯁꯤꯗ ꯑꯣꯗꯔ ꯇꯧꯁꯤꯔꯥ ꯈꯜꯂꯒꯥ ꯀꯣ ꯒꯥꯔꯤ ꯃꯃꯜ ꯈꯛꯇꯁꯨ ꯆꯥꯅꯤ ꯍꯦꯟꯕꯀꯣ ꯑꯗꯨꯒꯤ ꯄꯩꯁꯥꯗꯣ ꯑꯃꯨꯛ ꯄꯥꯝꯃꯨꯕ ꯑꯩꯈꯣꯏ ꯃꯅꯥꯛꯇꯥꯗꯤ ꯂꯩꯇꯕ
ꯑꯣ ꯀꯩꯅꯣꯒꯥ ꯆꯥꯔꯅꯤ ꯋꯥ ꯎꯁꯣꯏꯗꯣ
ꯎꯝ
ꯑꯗꯨꯒꯥ ꯆꯥꯅꯤ ꯉꯁꯤ
ꯃꯤꯃꯤ ꯍꯥꯎꯅꯤ
ꯅꯪ ꯗꯗꯥꯅ ꯋꯥ ꯎꯁꯣꯏꯗꯣ ꯄꯨꯔꯛꯄ
ꯎꯝ ꯀꯩ ꯃꯊꯦꯜ ꯆꯥꯒꯗꯕ ꯃꯥꯟꯕ꯭ꯔꯥ
ꯈꯪꯗꯦꯑꯦ ꯀꯔꯤ ꯄꯨꯔꯛꯀꯗ꯭ꯔꯥ ꯀꯔꯤ ꯄꯤꯒꯗ꯭ꯔꯥ ꯉꯁꯤꯁꯦ ꯑꯌꯨꯛꯇꯥꯗꯤ ꯆꯥꯛ ꯂꯧꯕ ꯂꯥꯛꯄꯗꯨꯗꯥ ꯕ꯭ꯔꯦꯛꯐꯥꯁꯀꯤ ꯄꯨꯔꯤ ꯂꯩꯕꯀꯣ
ꯎꯝ
ꯍꯥꯎꯗꯤ ꯍꯥꯎꯋꯦ ꯑꯩꯅ ꯄꯨꯨꯔꯤ ꯆꯥꯅꯤꯡꯔꯒꯥ ꯂꯩꯕ ꯁꯦꯝꯔꯒꯥ ꯆꯥꯁꯤꯔꯥ ꯈꯟꯕꯗ ꯑꯌꯨꯛꯇꯥ ꯆꯥꯛ ꯂꯧꯠꯅꯕ ꯀꯥꯔꯛꯄꯗ ꯂꯩꯔꯝꯕ
ꯎꯝ ꯑꯃꯗꯨꯁꯨ ꯄꯨꯔꯤꯗꯣ ꯐꯖꯅ ꯆꯥꯎ ꯍꯥꯏꯕ ꯈꯔ ꯂꯣꯏꯅꯃꯛ
ꯆꯥꯅꯤꯡꯗꯦ ꯍꯥꯏꯌꯦ ꯃꯥꯗꯤ ꯑꯩꯅ ꯑꯗꯨꯝ ꯆꯥꯅꯤꯡꯉꯦ ꯍꯥꯏꯔꯒ ꯂꯩꯕꯗꯨꯗ ꯕ꯭ꯔꯦꯛꯐꯥꯁꯀꯤ ꯃꯔꯛ ꯃꯔꯛꯇ ꯄꯤꯕꯅꯦ ꯑꯗꯨ ꯆꯥꯅꯤꯡꯔꯗꯤ ꯂꯧꯔꯣ ꯍꯥꯏ꯫ ꯁꯦꯝꯔꯒ ꯆꯥꯁꯤꯔ ꯈꯟꯕꯅꯤ꯫
ꯎꯝ ꯑꯩꯈꯣꯏ ꯃꯁꯥ ꯈꯟ ꯐꯕꯁꯤꯡꯁꯤꯅ ꯄꯨꯔꯤꯒꯨꯝꯕ ꯀꯔꯤ ꯀꯔꯥ ꯆꯥꯅꯤꯡꯕꯀꯣ
ꯎꯝ ꯃꯥꯁꯨ ꯅꯣꯏꯔꯕꯅꯤꯅ ꯍꯧꯖꯤꯛ ꯀꯥꯟꯗꯤ ꯂꯥꯁ ꯍꯣꯏ ꯂꯥꯁ ꯏꯌꯥꯔ ꯑꯩꯒꯤ ꯁꯥꯔꯤꯗꯣ ꯃꯥꯒꯤꯗ ꯆꯤꯟꯕꯅꯤꯅꯦ꯫ ꯁꯔꯤ ꯐꯨꯔꯤꯠꯇꯤ ꯐꯤꯒꯔꯗ ꯀꯩꯅꯣ ꯇꯧꯋꯦꯗꯅ
ꯎꯝ
ꯑꯗꯣ ꯃꯥꯒꯤꯗꯤ ꯆꯤꯟ ꯈꯔ ꯈꯔ ꯆꯤꯟꯕꯅꯤ꯫
ꯃꯥꯒꯤꯗꯤ ꯁꯨꯛꯌꯥ ꯌꯥꯔꯔꯣꯏ ꯑꯗꯨꯒ ꯂꯥꯁ ꯏꯌꯔ ꯑꯩꯒꯤ ꯈꯪꯒ꯭ꯔꯥꯎꯒꯨꯝꯕ ꯑꯗꯨꯁꯨ ꯃꯥꯒꯤ ꯑꯗꯨꯝ ꯆꯥꯔꯕꯅꯤ꯫
ꯎꯝ ꯑꯗꯨ ꯑꯣꯢꯗꯤ ꯈꯔꯕꯨꯗꯤ ꯅꯣꯏꯕ ꯍꯧꯔꯦ꯫
ꯎꯝ ꯅꯣꯏꯕꯅꯦ ꯁꯤꯗ ꯂꯩ ꯊꯕꯛꯇꯤ ꯀꯩꯌꯥ ꯋꯥꯕ ꯅꯠ ꯇꯕꯅꯤꯀꯣ ꯐꯝꯖꯜꯂ
ꯑꯩꯈꯣꯏꯒꯤ ꯁꯥꯏꯁꯇꯤ ꯐꯖꯔꯅꯤꯍꯦ ꯅꯣꯏꯔꯗꯤ ꯑꯩꯈꯣꯏꯒꯤ ꯁꯥꯏꯁꯇꯤ
ꯑꯩꯈꯣꯏꯗꯤ ꯃꯥꯟꯅꯔꯦꯗ ꯑꯩꯁꯨ ꯃꯥ ꯐꯥꯎ ꯂꯥꯁ ꯏꯌꯥꯔ ꯑꯩꯗꯤ ꯂꯣꯏꯔꯛꯄꯗ ꯑꯩꯗꯤ ꯀꯔꯤ ꯌꯥꯗ꯭ꯔꯦ
ꯀꯩꯅꯣꯗꯤ ꯋꯥꯡꯕ ꯆꯥꯡꯗ ꯅꯪ ꯅꯪꯅ ꯍꯦꯟꯕ꯭ꯔꯥ ꯃꯥꯅ ꯍꯦꯟꯕ꯭ꯔꯥ?
ꯃꯥꯅ ꯈꯖꯤꯛꯇꯪ ꯋꯥꯡꯉꯦꯗ꯫
ꯑꯣ ꯑꯩꯗꯤ ꯌꯦꯡꯕꯗ ꯅꯦꯝꯕ ꯑꯗꯨꯃꯥꯏꯅ ꯇꯧꯕ꯫
ꯈꯔ ꯋꯥꯡꯉꯦ
ꯎꯝ ꯈꯔ ꯄꯤꯛꯄꯒꯤ ꯅꯦꯝꯅ ꯎꯕ ꯃꯥꯜꯂꯦꯀꯣ ꯑꯗꯨꯗꯤ꯫
ꯎꯝ ꯅꯦꯝꯅ ꯎꯕ꯭ꯔꯅꯦ ꯃꯥꯕꯨ?
ꯑꯣ
ꯑꯣ ꯑꯩꯗꯤ ꯅꯣꯏꯕꯁꯤꯡꯅ ꯑꯗꯨꯝ ꯀꯩꯅꯣ ꯇꯧꯋꯤꯗꯅ ꯅꯦꯝꯕ ꯎꯕꯗꯣ
ꯎꯝ
ꯊꯦꯡꯉꯤꯍꯦ ꯅꯣꯏ ꯍꯨꯖꯤꯛ ꯐꯥꯎ ꯆꯥꯛꯆꯥꯗ꯭ꯔꯤꯁꯦ
ꯎꯝ ꯍꯧꯖꯤꯛꯇꯤ ꯂꯥꯛꯂꯝꯒꯗ꯭ꯔꯥ ꯂꯥꯛꯂꯣꯏꯗ꯭ꯔꯥ ꯈꯪꯗꯦ ꯂꯧꯕꯁꯨ ꯆꯠ ꯇ꯭ꯔꯦ ꯑꯅꯤꯃꯛ
ꯑꯦ ꯑꯩꯈꯣꯏ ꯋꯥꯔꯤ ꯏꯁꯟꯅꯕ ꯂꯣꯏꯔꯒ ꯆꯠꯂꯅꯤ꯫
ꯎꯝ ꯄꯨꯡ ꯀꯌꯥ ꯇꯥꯔꯦ ꯍꯧꯖꯤꯛ ꯄꯨꯡ ꯑꯃ ꯍꯦꯜꯂꯦꯀꯣ
ꯎꯝ
ꯄꯨꯔꯛꯂꯒ ꯀꯩꯅꯣ ꯇꯧꯔꯁꯦ ꯑꯅꯤ ꯑꯗꯨꯋꯥꯏꯗ ꯑꯗꯨꯝ ꯆꯥꯕꯁꯨ ꯂꯩꯕꯅꯤꯅ
ꯉꯁꯤ ꯗꯦꯠ ꯇꯥꯡ ꯀꯌꯥꯅꯣ
ꯇꯥꯡꯁꯦ ꯇꯔꯥ ꯑꯃ ꯑꯣꯏꯔꯦꯅꯦ
ꯇꯔꯥꯃꯊꯣꯏ ꯇꯥꯡꯐꯥꯎ ꯀꯥꯎꯔꯦꯅꯦ
ꯎꯝ ꯏꯕꯨꯡꯗꯨꯗꯤ ꯀꯔꯝ ꯀꯥꯟꯗ ꯑꯃꯨꯛ ꯆꯠꯇꯣꯏꯅꯣ
ꯈꯪꯗꯦ ꯑꯩꯅ ꯆꯡꯍꯟꯅꯤꯡꯗꯕ ꯌꯨꯝꯗ ꯗꯨꯝ ꯂꯩꯌꯣ ꯍꯥꯏꯕ ꯑꯩꯅ
ꯍꯨꯝ
ꯃꯥꯒꯤ ꯒꯦꯡꯗꯣ
ꯎꯝ
ꯂꯣꯏꯅ ꯀꯩꯅꯣ ꯈꯛꯇꯅꯦꯕ
ꯍꯝꯎꯝ
ꯃꯥꯅꯕ ꯈꯛꯇꯅꯦ ꯐꯣꯟ ꯇꯧꯔꯛꯄꯁꯤꯅꯥ ꯃꯥꯒ ꯐ꯭ꯔꯦꯟꯁꯤꯡꯗꯣ
ꯎꯝ
ꯚꯥꯏ ꯂꯥꯛꯑꯣ ꯂꯥꯛꯑꯣꯅꯀꯣ
ꯐꯖꯅ ꯇꯧꯔꯕꯅꯤ ꯐꯣꯟ
ꯇꯥꯕ꯭ꯔꯥ ꯆꯣ
ꯍꯣꯏ
ꯂꯥꯛꯄ ꯍꯧꯔꯦ ꯍꯦꯛ ꯋꯥꯔꯤ ꯁꯥꯕꯒ ꯅꯪꯉꯣꯟꯗꯒꯤ
ꯑꯩꯈꯣꯏꯅꯤꯒꯤ ꯗꯥꯎꯁꯦ ꯁꯨꯛꯌꯥ ꯌꯥꯗꯦꯗ
ꯗꯥꯎꯁꯨ ꯌꯥꯗꯕ
ꯍꯣꯏ
ꯍꯥ ꯍꯥ ꯍꯥ
ꯄꯩ ꯄꯩꯁꯥ ꯅꯤꯔꯒ ꯂꯩꯔꯤꯕ
ꯄꯩꯁꯥ ꯄꯩꯁꯥ ꯄꯩꯁꯥ ꯅꯥ ꯅꯪꯉꯣꯟꯗ ꯀꯩꯅꯣ ꯇꯧꯔꯁꯦ ꯑꯩꯉꯣꯟꯗ ꯑꯗꯨꯝ ꯗꯤꯁꯇꯥꯔꯕ
ꯎꯝ ꯑꯗꯨꯅꯦ
ꯃꯉꯣꯟꯗ ꯇꯧꯗ꯭ꯔꯗꯤ ꯑꯩꯉꯣꯟꯗ ꯗꯤꯁꯇ ꯑꯥ ꯍꯥꯏ ꯑꯩꯒꯤ ꯉꯥꯅꯨꯁꯤꯡꯁꯨ ꯃꯆꯤꯟꯖꯥꯛ ꯆꯥꯕꯗꯤ ꯀꯣ
ꯎꯝ ꯌꯥꯗꯧ ꯃꯥꯟꯗ꯭ꯔꯦꯗ ꯑꯈꯣꯏꯅꯤꯒꯤꯁꯦ
ꯌꯥꯔꯣꯏ ꯍꯥꯏꯕ ꯅꯅꯥꯎ ꯅꯨꯄꯥ ꯑꯃꯥꯁꯤꯗꯤ ꯈꯪꯉꯦꯕꯀꯣ
ꯎꯝ
ꯌꯥꯗꯕ ꯃꯥꯟꯗꯦ
ꯎꯝ
ꯃꯅ ꯍꯦꯛ ꯂꯥꯛꯔꯗꯤ ꯑꯗꯨꯃꯥꯏꯟ ꯇꯧꯕꯅꯦꯕ ꯑꯗꯨꯒꯤ ꯋꯥꯔꯤꯁꯨ ꯁꯥ ꯐꯪꯗꯕ ꯑꯗꯨꯝ ꯅꯨꯡꯗꯥꯡꯅ ꯀꯣ ꯃꯥꯅ ꯐꯣꯟ ꯄꯥꯏꯅ ꯑꯩꯗꯤ ꯑꯩ ꯐꯣꯟ ꯄꯥꯏꯔꯗꯤ ꯑꯗꯨꯝ ꯌꯦꯡꯔꯗꯤ ꯇꯨꯝꯅꯤꯡꯗꯦꯗꯅ
ꯅꯕꯣꯛ ꯈꯣꯏꯗ ꯑꯃꯨꯛ ꯆꯠꯂꯣ ꯍꯥꯏꯔꯣꯅꯦ ꯍꯥꯍꯥ
ꯃꯥ ꯐꯣꯟ ꯄꯥꯔꯗꯤ ꯃꯥꯅ ꯑꯩꯉꯣꯟꯗꯒꯤ ꯍꯦꯟꯅ ꯉꯥ ꯊꯦꯡꯅ ꯇꯨꯝꯃꯦꯕ
ꯎꯝ
ꯑꯩꯅ ꯉꯟꯅ ꯇꯨꯝꯕ ꯑꯗꯨꯒꯤ ꯋꯥꯔꯤ ꯁꯥꯕꯖꯨ ꯐꯪꯗꯦ
ꯈꯜꯂꯣ ꯄꯩꯁꯥ ꯈꯔ ꯇꯥꯟꯁꯦ ꯕꯕꯣꯛ ꯈꯣꯏꯗ ꯑꯃꯨꯛ ꯆꯠ
ꯆꯠꯅꯤꯡꯗꯦꯌꯦ
ꯑꯦ ꯀꯔꯤꯒꯤꯔꯣ ꯃꯣꯏꯗꯅ ꯅꯨꯡꯉꯥꯏꯔꯝꯒꯅꯤꯅꯦ
ꯅꯨꯡꯉꯥꯏꯔꯝꯅꯤ ꯑꯗꯨ ꯑꯣꯏꯔꯁꯨ ꯈꯣꯏꯗꯗꯤ ꯁꯤꯗꯗꯤ ꯀꯩꯅꯣ ꯑꯥ ꯗꯨꯀꯥꯟꯗꯣ
ꯎꯝ ꯍꯨꯝ ꯍꯨꯝ
ꯌꯥꯔꯣꯏꯗ ꯊꯝꯖꯦ
ꯍꯥ ꯍꯥ ꯍꯥ ꯍꯥ ꯍꯣꯏ ꯍꯣꯏ